ꯇꯥꯕ꯭ꯔꯣ
ꯑꯦ ꯇꯥꯗꯕ꯭ꯔꯣ
ꯀꯩꯅꯣ ꯂꯪꯒꯦ ꯃꯈꯣꯟꯗꯣ ꯑꯣ ꯇꯥꯏ ꯇꯥ ꯎꯝ
ꯀꯦꯗꯧꯔꯤꯅꯣ
ꯏꯔꯨꯕ ꯂꯣꯏꯔ ꯐꯝꯔꯒ ꯂꯩꯕꯅꯦ
ꯑꯣ ꯆꯥꯛꯇꯤ ꯊꯣꯡꯕ ꯍꯧꯔꯕꯣ ꯅꯪꯕꯣ
ꯀꯗꯥꯏꯗꯒꯤ ꯍꯣꯔꯦꯟ ꯊꯣꯡꯂꯤ
ꯀꯩꯃꯊꯦꯟ ꯊꯣꯡꯗꯣꯏꯅꯣ
ꯈꯪꯗꯦ ꯉꯁꯤꯁꯦ ꯀꯔꯤ ꯃꯊꯦꯜ ꯆꯥ ꯊꯣꯡ ꯇꯧꯔꯥ ꯈꯪꯗꯦ
ꯑꯣ
ꯅꯪꯗꯤ ꯊꯕꯥ ꯂꯣꯏꯔꯕꯣ
ꯑꯩ ꯉꯁꯥꯏ ꯂꯣꯏꯔꯦ ꯉꯁꯥꯏ ꯍꯜꯂꯛ ꯑꯦ
ꯄꯨꯡ ꯀꯌꯥꯗ
ꯉꯜꯂꯤꯗ ꯄꯨꯡ ꯅꯥꯏꯟꯗ ꯄꯨꯡ ꯅꯥꯏꯟ ꯑꯗꯨꯋꯥꯏꯗ ꯊꯕꯛ ꯂꯣꯏꯔꯦ ꯑꯃꯨꯛꯀ ꯆꯥꯛ ꯆꯥꯔꯦ ꯑꯃꯨꯛꯀ ꯄꯨꯡ ꯇꯨꯌꯦꯜꯐ ꯄꯨꯡ ꯕꯥꯔꯣ ꯅꯪꯅꯤꯡꯉꯥꯏ ꯐꯣꯇꯣ ꯑꯃꯨꯛꯀ ꯀꯥꯞꯄꯦ ꯑꯗꯨꯒ ꯇꯣ ꯀꯥꯄ ꯂꯣꯏꯔꯒ ꯑꯃꯨꯛꯀ ꯍꯜꯂꯥꯛꯑꯦ ꯅꯪꯗꯤ ꯀꯥꯏꯆꯠ
ꯑꯩꯗꯣ ꯉꯁꯤ ꯌꯨꯝꯗ ꯂꯥꯛꯀꯦ ꯇꯧꯕꯅꯦꯕ ꯀꯩꯅꯣꯁ ꯁꯤ ꯖꯦꯅꯤꯐꯔ ꯑꯈꯣꯏꯒꯤ ꯀꯩꯅꯣ ꯃꯣꯏꯒꯤ ꯒꯥꯔꯤꯗ ꯆꯠꯀꯦ ꯍꯥꯏꯔꯒ ꯀꯩꯊꯦꯜꯃꯥꯟꯕꯤ ꯐꯥꯎ ꯌꯧꯕꯅꯦ
ꯑꯣꯟꯊꯟꯗ
ꯅꯠꯇꯦ ꯑꯁꯤ ꯑꯄꯥꯎꯒ ꯑꯗꯨꯒꯥ ꯑ ꯃꯣꯏꯁꯦ ꯉꯁꯤ ꯒꯔꯤꯗꯣ ꯆꯥꯍꯟꯗꯕꯀꯣ ꯑꯗꯨꯒꯤ ꯆꯠꯄ ꯅꯨꯡꯉꯥꯏꯔꯣꯏ ꯍꯥꯏꯔꯒ ꯏꯕꯥꯅꯤꯗꯣ ꯑꯃꯨꯛ ꯍꯜꯂꯛꯈ꯭ꯔꯤꯕ
ꯑꯣ ꯂꯥꯛꯔꯗꯤ ꯀꯩꯗꯧꯉꯩ ꯂꯥꯛꯇꯣꯏꯕ ꯑꯃꯨꯛꯀ
ꯈꯪꯗꯦ ꯍꯌꯦꯡ ꯍꯌꯦꯡ ꯃꯥꯟꯗꯦꯗ ꯑꯁ ꯑꯩ ꯊꯥꯡꯖꯤꯡꯗꯣ ꯀꯩꯅꯣ ꯂꯧꯕꯤꯕꯅꯦꯕ ꯑꯗꯨ ꯂꯣꯏꯅ ꯂꯣꯈ꯭ꯔꯦ ꯑꯁꯤ ꯍꯧꯖꯤꯛꯗꯣ ꯌꯦꯔ ꯂꯣꯏꯅ ꯊꯣꯛꯈ꯭ꯔꯦ ꯀꯃꯥꯏꯅ ꯇꯧꯅꯤ ꯑꯗꯨꯗꯤ
ꯑꯗ ꯑ ꯃꯦꯠꯂꯒ ꯆꯥꯕꯗꯨ
ꯌꯥꯝ ꯃꯥꯜꯂꯦꯕ ꯑꯩꯒꯤꯗꯣ ꯑꯁꯤ ꯇꯔꯥꯅꯦꯕ ꯄꯤꯁ ꯇꯣ
ꯅꯪ ꯀꯌꯥꯃꯨꯛ ꯂꯧꯕꯒꯤꯔꯗꯣ ꯑꯗꯨꯁꯨ ꯌꯥꯝꯗꯣ
ꯑꯥ ꯆꯥꯝꯃ ꯌꯥꯡꯈꯩꯒꯤ ꯂꯧꯕꯅꯦꯕ
ꯑꯣ ꯑꯗꯨꯗꯤ ꯌꯥꯝ ꯍꯣꯡ ꯃꯥꯜꯂꯦ ꯅꯣꯏꯔꯣꯝꯗꯗꯤ ꯑꯁꯤꯗꯗꯤꯀꯣ ꯌꯥꯡꯈꯩꯒꯤ ꯑꯃ ꯑꯃ ꯈꯛꯇꯪꯅꯦ
ꯑꯗꯣ ꯃꯣꯔꯅꯤꯡꯗ ꯂꯧꯕꯒꯤꯀꯣ ꯃꯣꯏꯒꯤꯗꯣ ꯆꯥꯎꯋꯤ ꯆꯥꯎ ꯑꯩ ꯃꯣꯅꯤ ꯁꯤ ꯃꯣꯔꯅꯤꯡꯗ ꯂꯧꯕꯅꯦꯕ ꯌꯥꯡꯈꯩꯒꯤ ꯑꯍꯨꯝ ꯑꯍꯨꯝ ꯇꯧꯋꯦ ꯑꯗꯣ ꯎꯝ ꯃꯉꯤ ꯂꯥꯛꯒꯦ ꯍꯥꯏꯔꯝꯕꯗꯨ ꯇꯧꯕꯤꯕꯅꯦ ꯑꯗꯨꯕꯨ ꯌꯥꯗ꯭ꯔꯦ
ꯅꯣꯏ ꯅꯣꯏꯒꯤ ꯀꯥ ꯃꯅꯥꯛ ꯃꯅꯥꯛꯇ ꯂꯩꯕ ꯃꯈꯣꯏꯕꯨ ꯌꯦꯟꯕꯤꯈ꯭ꯔꯣ ꯑꯗꯣ
ꯃꯣꯏ ꯂꯧꯗꯧ ꯃꯥꯟꯗꯦ ꯑꯁꯤ ꯄꯩꯁꯥꯒꯤ ꯂꯧ ꯀꯃꯥꯏꯅ ꯇꯧꯅꯤ ꯁꯤꯗꯤ ꯑꯥ
ꯏꯔꯣꯜꯂꯒ ꯆꯥꯎ ꯄꯥꯟꯒ ꯊꯥꯡꯖꯤꯟ ꯆꯥꯅꯩꯩꯅ
ꯄꯥꯟꯗꯤ ꯂꯩꯇꯦ ꯑꯩꯈꯣꯏꯗ
ꯑꯗꯣ ꯏꯀꯥꯏꯊꯤꯕꯤ ꯂꯩꯗꯤ ꯏꯀꯥꯏꯊꯤꯕꯤꯒ ꯊꯥꯡꯖꯤꯡꯒ ꯃꯦꯠꯂꯒ ꯆꯥꯎ ꯍꯥꯎꯕꯅꯦ
ꯂꯣꯏꯔꯦ
ꯅꯪꯗꯤ ꯕꯣꯔꯥ ꯑꯃ ꯂꯩ ꯂꯩ ꯃꯥꯜꯂꯦ ꯅꯪꯗꯤ ꯑꯗꯨ ꯆꯠꯀꯥꯅꯤ ꯍꯥꯏꯕꯒꯤ ꯌꯨꯝꯗ
ꯌꯨꯝꯗꯁꯨ ꯀꯩꯅꯣ ꯃꯤ ꯌꯥꯝꯃꯤꯅ ꯑꯗꯨꯒꯤ ꯑꯃ ꯑꯃ ꯈꯛꯇꯁꯨ ꯍꯥꯏꯔꯒ ꯑꯣꯏꯁꯦ ꯍꯥꯏꯔꯒ ꯇꯔꯥꯗꯣ ꯂꯧꯕꯅꯦꯕ ꯃꯥꯅ ꯑꯃ ꯍꯥꯞꯄꯤꯏꯅꯦꯕ ꯑꯃ ꯍꯥꯞꯄꯤꯌꯣ ꯍꯥꯏꯕꯒꯤ
ꯑꯁ ꯌꯥꯗ꯭ꯔꯦ ꯌꯥꯗ꯭ꯔꯦ ꯑꯗꯨꯕꯨꯀꯣ ꯁꯤ ꯀꯩꯅꯣ ꯖꯨꯅꯤꯐꯣꯔ ꯃꯄꯥꯗꯣ ꯃꯊꯟꯗ ꯆꯠꯄꯅꯦ ꯑꯗꯨ ꯌꯨꯝ ꯌꯧꯈ꯭ꯔꯦ ꯍꯥꯏ ꯑꯩꯈꯣꯏꯅꯤꯅ ꯀꯤ ꯀꯤꯕꯒꯤ ꯆꯠꯇꯕꯅꯦꯕ
ꯐꯒꯗꯥꯕ ꯅꯪ ꯅꯣꯢꯅꯤꯁꯨ ꯀꯔꯃꯥꯟꯕꯒꯤ ꯅꯣꯏꯔꯝꯅꯤ
ꯀꯩ ꯇꯧꯔꯤꯅꯣ ꯅꯗꯣ
ꯐꯝꯃꯒ ꯂꯩꯗꯥ ꯀꯩꯁꯨ ꯇꯧꯅꯤꯡꯉꯥꯏ ꯂꯩꯇꯦ ꯆꯥꯛ ꯌꯦꯟꯁꯥꯡ ꯆꯥꯛꯁꯨ ꯊꯣꯡꯕ ꯂꯣꯏꯔꯦ
ꯊꯨꯏꯋꯦ ꯍꯦ ꯉꯥꯜꯂꯦ ꯉꯁꯤꯗꯤ
ꯀꯔꯤ ꯃꯊꯦꯜ ꯆꯥꯗꯣꯏꯅꯣ ꯈꯪꯗꯦ ꯏꯟꯖꯥꯡ ꯂꯩꯇꯦ ꯊꯣꯡꯅꯤꯡꯉꯥꯏ
ꯑꯣ
ꯃꯣꯏ ꯊꯥꯡꯖꯤꯡ ꯃꯦꯠ ꯃꯦꯠꯄ ꯑꯣꯏꯅ ꯆꯥꯔꯒ ꯅꯪ ꯉꯁꯥꯏ ꯂꯩꯕ ꯂꯣꯏꯅ
ꯑꯁ ꯂꯣꯏꯅ ꯄꯥꯠꯈ꯭ꯔꯦ ꯑꯁꯤ ꯑꯁꯤꯗꯣ ꯌꯥꯗ꯭ꯔꯦ
ꯈꯛꯇꯅꯦꯕ ꯑꯁꯤ ꯀꯩꯅꯣ ꯂꯣꯠꯇꯕꯗꯣ ꯑꯗꯣ ꯃꯥ ꯈꯛꯇꯪ ꯉꯥꯏꯔꯦ ꯑꯁꯤ ꯂꯣꯏꯁꯤꯅ ꯊꯣꯛꯈ꯭ꯔꯦ ꯍꯧꯖꯤꯛꯇꯤ ꯑꯁ ꯌꯥꯔꯦ ꯋꯥꯔ ꯊꯣꯛꯔꯒ ꯂꯩ ꯍꯧꯖꯤꯛ ꯀꯥꯃꯥꯏ ꯇꯧꯅꯤ
ꯅꯨꯡꯉꯥꯏꯇꯅꯦ
ꯃꯔꯣꯗꯣ ꯁꯥꯏꯔꯒ ꯆꯥꯔꯣ ꯂꯧꯊꯣꯛꯑꯒ
ꯍꯌꯦꯡꯒꯨꯝꯕꯗ ꯀꯒꯥꯔꯤ ꯂꯥꯛꯑꯣꯏ ꯃꯣꯏ ꯃꯣꯏ꯫
ꯍꯌꯦꯡ ꯀꯩꯅꯣ ꯏꯆꯦꯅ ꯍꯥꯏꯔꯛꯑꯦ ꯑꯁꯤ ꯑꯩꯈꯣꯏ ꯈꯨꯟꯒꯤ ꯄꯣꯠ ꯆꯩꯩ ꯌꯥꯝ ꯀꯩꯅꯣ ꯇꯧꯔ ꯂꯩꯌꯦ ꯑꯗꯨ ꯂꯥꯛꯇꯧ ꯃꯥꯜꯂꯦ ꯑꯗꯣ ꯃꯣꯏ ꯂꯥꯛꯑꯀꯥꯟꯗ ꯑꯗꯨꯝ ꯂꯥꯛꯑꯣ ꯍꯥꯏꯌꯣꯀꯣ꯫ ꯑꯩꯗꯤ ꯍꯌꯦꯡꯗꯣ ꯄꯦꯁꯦꯟꯖꯔꯒꯤ꯫ ꯒꯥꯔꯤꯗꯣ ꯂꯩꯔꯗꯤ ꯍꯥꯏ ꯈꯟꯕꯥ꯫
ꯑꯣ꯫
ꯑꯗꯨꯒ ꯑꯩꯈꯣꯏ ꯈꯨꯟꯒꯤ ꯒꯥꯔꯤ ꯂꯥꯛꯗꯧ ꯃꯥꯜꯂꯦ ꯗꯨ ꯂꯥꯛꯑ ꯀꯥꯟꯗ ꯂꯥꯛꯑꯣ ꯍꯥꯏꯌꯣ
ꯅꯣꯏꯅꯦꯗꯤ ꯑꯗꯨꯏ ꯑꯗꯨꯋꯥꯏ ꯌꯥꯎꯔꯗꯤ ꯅꯣꯏ ꯁꯨꯝ ꯂꯥꯛꯄ ꯌꯥꯕꯅꯤ ꯅ ꯅ ꯅꯣꯏꯅꯦ ꯀꯤ ꯃꯥꯟꯕꯤꯒꯤ ꯑꯣꯏꯔꯝꯅꯤꯍ꯫
ꯃꯥꯗꯣ ꯅꯣꯔꯃꯦꯜ ꯑꯣꯏꯗꯕꯀꯣ ꯉꯁꯤꯗꯣ꯫
ꯑ ꯑꯣꯏꯕꯤꯔꯥ꯫
ꯑ꯫ ꯑꯗꯨꯁꯨ ꯑꯣꯏꯌꯦ ꯑꯗꯨꯒꯤ ꯑ ꯑꯗꯨ ꯂꯝꯕꯤꯗꯨꯁꯨ ꯃꯊꯟꯅ ꯑꯗꯨꯝ ꯆꯠꯄꯒꯤꯀꯣ꯫ ꯃꯤ ꯈꯔꯗꯤ ꯆꯠ ꯃꯤ ꯈꯔ꯫ ꯆꯠꯂꯗꯤ ꯀꯩꯅꯣ꯫ ꯑ ꯈꯔ ꯅꯨꯡꯉꯥꯏꯌꯦꯕꯀꯣ ꯑꯗꯨ ꯃꯊꯟ ꯑꯗꯨꯝ ꯆꯠꯕꯒꯤ꯫ ꯈꯔ ꯀ ꯋꯥ ꯍꯥꯏꯕꯇꯥꯔꯦ꯫
ꯌꯨꯝ ꯂꯛꯑꯗ ꯑꯁ ꯊꯕꯣꯏ ꯈꯨꯠꯅꯉꯥꯏꯁꯦ ꯂꯩ ꯌꯧ꯫ ꯑꯗꯨꯅꯦ꯫
ꯅꯨꯉꯥꯏꯅꯤꯍꯦ꯫ ꯫
ꯍꯞꯇꯥ ꯑꯃꯅꯦꯗꯤ ꯂꯩꯒꯗ꯭ꯔꯣ ꯌꯨꯝ꯫
ꯎꯝ꯫ ꯇꯤ ꯑꯃꯥ ꯑꯅꯤ ꯂꯩꯒꯥꯅꯤ꯫
ꯐꯤꯁꯥꯔꯣ ꯂꯥꯛꯑꯒ꯫
ꯑꯁ ꯉꯝꯕ ꯃꯥꯗꯦꯗ꯫
ꯀꯩꯒꯤ꯫
ꯌꯥꯝ ꯇꯥꯟꯕ ꯅꯨꯄꯤ ꯅꯤ ꯁꯤꯁꯦ꯫
ꯁꯦꯝꯃꯦ ꯇꯟꯕꯅꯦ ꯐꯤ ꯁꯥꯕꯁꯨ꯫
ꯋꯥꯏ ꯑꯩꯒꯣ ꯐꯤꯁꯕꯁꯨ꯫
ꯎꯝ ꯑꯔꯥꯏꯕꯗꯤ ꯅꯠꯇꯦ꯫
ꯎꯝ꯫ ꯑꯗꯣ ꯑꯗꯨꯝ ꯁꯥꯔꯗꯤ ꯈꯔ ꯅꯨꯡꯉꯥꯏ ꯑꯗꯨꯕꯨ ꯑꯩꯈꯣꯏꯗꯤ ꯑꯗꯨꯝ ꯁꯥꯗꯕꯒꯤ ꯑꯃꯨꯛ ꯇꯧꯒꯅꯤ ꯑꯗꯨ ꯌꯥꯝ ꯋꯥ ꯌꯦꯕꯥ꯫
ꯑꯣ꯫ ꯉꯁꯤꯗꯤ ꯑꯗꯨꯝ ꯂꯩꯕ꯭ꯔꯣ ꯌꯨꯝꯗ ꯀꯣꯏꯕ ꯆꯠꯇꯦ꯫
ꯎꯝ ꯀꯩ ꯅꯣ ꯫ ꯊꯦꯡ ꯊꯦꯡꯉꯝꯅꯤ ꯑꯩ ꯂꯥꯎꯕꯗꯨ ꯑꯩ꯫ ꯄꯨꯡ ꯇꯔꯥ ꯍꯦꯟꯕꯔꯣ ꯀꯥꯎꯁꯨ ꯀꯥꯎꯈ꯭ꯔꯑꯦꯗ꯫
ꯑꯣ ꯉꯥꯟ꯫
ꯄꯨꯡ ꯃꯉꯥꯗꯒꯤ꯫ ꯀꯩꯅꯣ ꯆꯠꯄꯅꯦꯕ ꯒꯥꯔꯤꯗꯣ ꯑꯁꯤ ꯏꯝꯐꯥꯜꯗꯒꯤꯀꯣ꯫ ꯑꯗꯨꯒ ꯁꯤ ꯀꯩ꯫ ꯏꯖꯜ ꯂꯝꯕꯤꯗꯣ ꯑꯗꯨꯝ ꯉꯥꯏꯉꯥꯏꯔꯒ ꯃꯥꯗꯣ ꯀꯩꯅꯣ ꯄꯣꯠ ꯆꯩ ꯈꯔ ꯀꯩꯅꯣ ꯇꯧꯗꯕꯒꯤ ꯃꯥꯕꯨꯁꯨ ꯄꯨꯂꯤꯁꯁꯤꯡꯅ ꯈꯔ ꯐꯥꯏꯌꯦꯕ ꯑꯗꯨꯒꯤ ꯕꯒꯤ ꯃꯥꯕꯨ ꯉ ꯉꯉꯥꯏꯔ ꯑꯇꯣꯞꯄꯒ ꯑꯇꯣꯞꯄ ꯒꯥꯔꯤꯁꯤꯡꯁꯨ ꯂꯩꯗꯤ ꯂꯩꯕꯅꯦ ꯑꯗꯣ ꯃꯣꯏꯗꯤ ꯆꯠꯈ꯭ꯔꯦ ꯉꯟꯅ ꯑꯗꯣ ꯁꯤ ꯑꯩꯈꯣꯏꯒꯤ ꯗ꯭ꯔꯥꯏꯚꯔꯗꯣ ꯃꯥꯒꯤꯗꯣ ꯂꯣꯏꯁꯤꯟ ꯠꯇꯕꯒꯤ ꯃꯥꯕꯨ ꯉꯥꯏꯕꯒꯤ ꯊꯦꯡꯈ꯭ꯔꯦꯕ
ꯋꯥ ꯍꯦꯟꯅ ꯂꯥꯛꯅꯤꯉꯥꯏ ꯇꯧꯔꯒ ꯂꯥꯛꯄ ꯐꯪꯗꯕꯁꯦ ꯎꯝ
ꯎ
ꯈꯨꯟꯗ ꯑꯣꯏꯔꯗꯤ ꯐꯛꯇꯕꯀꯣ ꯁꯤ ꯆꯟꯖꯤꯡꯁꯦ
ꯈꯨꯟꯗ ꯂꯣ ꯈꯨꯟꯗꯁꯦꯈꯥꯏꯔꯁꯨ ꯀꯥꯏꯗꯕ ꯃꯤ ꯌꯥꯝꯒ ꯑꯗꯨꯝ ꯌꯦꯟꯕ ꯌꯥꯏꯅ
ꯎꯝ ꯁꯤꯗꯗꯤ ꯀꯅꯥ ꯀꯅꯥ ꯆꯥꯔꯅꯤ ꯄꯥꯕꯨꯍ ꯄꯩꯁꯥꯒꯤ ꯂꯧꯕꯤꯔꯣ
ꯀꯩ ꯆꯥꯟ ꯆꯠꯔꯦ ꯅꯣꯏꯗꯤ
ꯉꯁꯤꯔꯣ
ꯑꯥ
ꯀ ꯀꯩꯅꯣ ꯁꯧꯔꯤꯔꯣ ꯀꯥꯎꯗ ꯀꯥꯒ꯭ꯔꯦ ꯑꯩꯈꯣꯏꯅ ꯁꯧꯒ꯭ꯔꯤ ꯌꯥꯝꯅ ꯆꯥꯔꯝꯅꯦ ꯅꯣꯏꯗꯒꯤ
ꯑꯣꯏꯔꯝꯅꯤ
ꯍ
ꯅꯣꯏ ꯄꯥꯝꯕꯤ ꯂꯩꯕꯨꯒꯤꯔꯣ
ꯅꯠꯇꯦ ꯇꯇꯥꯥꯅ ꯑꯗꯨ ꯂꯩꯕꯤꯌꯦ ꯃꯥꯅ ꯆꯥꯅꯤꯡꯕꯀꯣ
ꯂꯩꯔꯣ ꯁꯒꯔꯤꯗꯣ ꯑꯁ
ꯇꯨꯝ ꯂꯩꯕꯅꯤ
ꯑꯣ ꯀꯝ ꯆꯧꯗ꯭ꯔꯣꯅꯦ ꯅꯣꯏꯗꯤ
ꯅꯁꯤꯦ ꯑ ꯀꯔꯣ ꯅꯣꯡꯁꯨꯨ ꯆꯨꯋꯦ ꯍꯧꯖꯤꯛꯇꯤ ꯆꯨꯗ꯭ꯔꯦ ꯑꯗꯨꯕꯨ ꯈꯪꯗꯦ ꯆꯀꯗꯧ ꯃꯥꯟꯗꯦꯗ ꯅꯣꯡ ꯈꯔ ꯅꯨꯡꯉꯥꯏꯇꯦꯕ
ꯑꯦ ꯉꯁꯤꯗꯤ ꯑꯩꯈꯣꯏꯔꯣꯝꯗꯤ ꯅꯣꯡ ꯀꯌꯥ ꯆꯨꯗꯦ ꯉꯁꯤꯗꯤ ꯈꯔ ꯐꯩ ꯑꯁ ꯅꯍꯥꯟ ꯉꯔꯥꯡ ꯅꯍꯥꯟ ꯑꯗꯨꯗꯤ ꯑꯁ ꯂꯦꯞꯇꯕꯤꯁꯤꯅꯦ ꯆꯨꯔꯤꯁꯦ ꯑꯗꯣ ꯐꯤꯔꯣꯟꯜꯒꯁꯦ ꯌꯥꯗ꯭ꯔꯦ ꯃꯅꯝꯗ ꯁꯨꯔꯁꯨ ꯅꯨꯡꯁꯥ ꯊꯣꯛꯂꯕꯅꯤꯅ ꯑꯗꯨꯝ ꯃꯅꯝ ꯆꯦꯜꯂꯤꯗꯅ
ꯎꯝ
ꯅꯅꯨꯡꯉꯥꯏꯖꯦ ꯇꯣ
ꯁꯤꯗꯨꯗꯤ ꯈꯔ ꯉꯁꯤ ꯅꯨꯡꯉꯥꯏꯇꯦ
ꯁꯦꯠꯄꯗꯁꯨ ꯅꯨꯡꯉꯥꯏꯦꯅ ꯐꯤꯣꯟ ꯆꯠ ꯆꯣꯠꯄꯕꯒꯤ ꯃꯅꯝ ꯑꯃ ꯂꯩꯅꯣꯏ ꯆꯣꯟꯃꯤ ꯌꯥꯝꯗ ꯑꯁ ꯂꯣꯏꯔ ꯍꯧꯖꯤꯛꯁꯨ ꯁꯨꯅꯤꯡꯉꯥꯏ ꯑꯁ ꯗꯙꯃꯥ ꯄꯩꯔꯤꯕꯅ ꯆꯦꯗ ꯍꯥꯏꯗꯤ ꯅꯣꯏ ꯋꯥꯛꯀꯤꯡ ꯆꯠꯀꯗ꯭ꯔꯣ ꯈꯟꯕ ꯅꯣꯏꯗꯤ ꯋꯥꯋꯥꯛꯀꯤꯡ ꯆꯠꯒꯟꯕꯒꯤ
ꯈꯪꯗꯦ ꯃꯣꯏ ꯆꯠꯀꯦꯔꯥ ꯆꯔꯣꯏꯔꯥ ꯍꯧꯖꯤꯛꯇꯗꯤꯤ ꯈꯔ ꯉꯜꯂꯤ ꯑꯗꯨꯒꯤ
ꯑꯣ
ꯁꯗ ꯃꯥꯟꯗꯗ ꯑꯣꯏ ꯇꯔ ꯐꯛꯆꯤꯡ ꯆꯥꯅꯤꯡꯕ꯭ꯔꯣ ꯅꯣꯏꯁꯨ ꯄꯨꯔꯛꯎꯔ ꯑꯩ ꯂꯥꯛꯑꯀꯥꯟꯗ
ꯎꯝ
ꯑꯗꯣ ꯀꯩꯅꯣ ꯑꯩ ꯆꯂ ꯉꯁꯤꯒꯨꯝꯕ ꯆꯠꯂꯅꯤ ꯍꯥꯏꯁꯦ ꯃꯣꯔꯅꯤꯡꯗꯀꯣ ꯂꯥꯔ ꯀꯂꯔ ꯤ ꯍꯣꯡꯉꯤꯕ ꯑꯗꯨꯒ ꯆꯥꯛꯁꯨ ꯆꯥꯎꯋꯦ ꯉꯁꯤꯒꯤꯗꯣ ꯆꯥꯎꯗꯤ ꯆꯥꯎꯅꯦꯕ ꯑꯍꯨꯝ ꯑꯍꯨꯝ ꯇꯧꯕꯗꯣ
ꯏꯅ ꯔꯥꯕ ꯌꯥꯝꯝ ꯐꯩꯍꯗꯤ
ꯇꯨꯕꯨ ꯍꯖꯤꯗꯤ ꯄꯥꯏ ꯂꯩ ꯇ꯭ꯔꯦ ꯑ
ꯂꯣꯏ ꯅꯄꯥꯠ ꯗꯦ
ꯂꯣꯏꯅ ꯄ꯭ꯂꯥꯁꯇꯤꯛꯗ ꯊꯃ ꯏꯒꯣ ꯍ ꯌꯥꯗ
ꯎꯝ ꯄꯣꯛꯈꯥꯏꯐꯝ ꯄꯣꯛꯈꯥꯏꯕ ꯂꯣꯏꯅ ꯑꯃ ꯑꯃ ꯑꯣꯏꯅ
ꯂꯩꯒꯨꯝꯅ ꯀꯩꯅꯣ ꯐꯖꯅ ꯁꯥꯔꯒ ꯂꯩ
ꯁꯥꯗꯣꯏ ꯅꯣꯏ ꯅꯣꯏꯔꯣꯝ ꯅꯠꯇꯦ ꯑꯩꯈꯣꯏꯔꯣꯝꯗ ꯑꯁ ꯐꯖ ꯑꯗꯨꯝ ꯁꯥꯏ
ꯉ ꯁꯤꯗꯤ ꯁꯥ
ꯑꯣ ꯅꯨꯡꯁꯥ ꯊꯣꯛꯇ꯭ꯔꯗꯁꯨꯀꯣ ꯑꯗꯨꯝ ꯁꯥꯕꯗꯣ ꯂꯩꯕ ꯅꯨꯡꯉꯥꯏꯇꯦ ꯅꯞ ꯅꯅꯕ ꯂꯥꯎꯔꯒꯣ ꯍꯛꯆꯥꯡꯗꯣ
ꯎꯝ
ꯍꯔꯣꯏ ꯍꯣꯔꯦꯟ ꯇꯧꯔꯣꯏꯒ ꯑꯃꯨꯛꯀ
ꯍꯣꯏ ꯍꯣꯏ ꯎꯝ ꯍꯔꯦꯠꯇꯗꯤ